ꯂꯥꯎ ꯇꯥꯌꯦ ꯀꯩꯗꯧꯔꯤꯅꯣ ꯀ꯭ꯂꯥꯁ ꯆꯠꯇꯕ꯭ꯔꯣ
ꯆꯠꯇꯦ ꯍꯣꯏ ꯀ꯭ꯂꯥꯁ ꯂꯩꯇꯦ ꯑꯩꯈꯣꯏ ꯁꯨꯇꯤꯅꯦ
ꯍꯦ ꯍꯦ ꯌꯥꯝ ꯅꯨꯡꯉꯥꯏꯕ ꯋꯥꯔꯤꯅꯤ ꯑꯗꯨꯗꯤ
ꯅꯪꯅ ꯅꯪꯅ ꯀꯜꯂꯛꯄ ꯂꯥꯏꯐ ꯏꯁꯇꯥ꯭ꯏꯜꯅꯦ ꯑꯩꯅ ꯍꯤꯡꯂꯤꯁꯦ
ꯑꯩꯅ ꯀꯜꯂꯛꯄ ꯂꯥꯏꯐ ꯏꯁꯇ꯭ꯥꯏꯜ ꯍꯩꯁ ꯑꯗꯨꯅꯦ ꯑꯗꯨꯅꯦ ꯀ꯭ꯂꯥꯁ ꯆꯠꯇꯕꯤ ꯃꯁ ꯇꯔꯁꯨ ꯂꯣꯏꯗꯧꯔꯕ ꯑꯁ
ꯂꯣꯏꯗꯧꯔꯦ ꯍꯣꯏ
ꯑꯗꯅꯦ ꯑꯩꯅꯁꯨꯨꯝ ꯄꯥꯝꯕꯁꯦ
ꯀꯩꯗꯧꯔꯤꯅꯣ ꯅꯪꯗꯤ
ꯀꯩꯁꯨ ꯇꯧꯗꯦ ꯆꯥꯛ ꯆꯥꯊꯣꯛꯑꯒ ꯑꯁꯣꯝ ꯂꯩꯥꯑꯦꯕ
ꯀꯩ ꯍꯦꯟꯁꯥꯡꯅꯣ
ꯉꯁꯤ ꯁꯧꯒ꯭ꯔꯤꯅꯦ ꯅꯪ ꯁꯧꯒ꯭ꯔꯤ ꯆꯥꯏꯀꯣ
ꯑꯥ
ꯁꯧꯒꯔꯤꯒ ꯑꯂꯨꯒ ꯉꯥ ꯑꯌꯥꯏꯕ ꯈꯔꯒ ꯌꯦꯟꯗ꯭ꯔꯣꯝ ꯀꯥꯡꯉꯧꯒ ꯆꯥꯏ
ꯑꯁ ꯌꯥꯝꯃꯦ
ꯍꯥꯎ ꯍꯥꯎꯇ꯭ꯔꯁꯨ ꯍꯥꯎꯇ꯭ꯔꯁꯨ ꯄ꯭ꯂꯦꯠ ꯑꯅꯤꯗꯩꯗꯤ ꯇꯥꯗꯦꯍꯦ ꯑꯩꯗꯤ
ꯎꯝ ꯑꯩꯈꯣꯏꯁꯨ ꯑꯂꯨꯒ ꯑꯂꯨꯒ ꯈꯥꯃꯦꯟ ꯑꯃ ꯆꯝꯊꯣꯡ ꯑꯃ ꯑꯗꯨꯒ ꯉꯔꯥꯡꯒꯤ ꯀꯩꯅꯣ ꯌꯦꯟ ꯃꯈꯣꯡꯒ ꯃꯔꯤꯟ ꯉꯧꯕꯗꯣ ꯑꯗꯨ ꯂꯦꯝꯍꯧꯕꯗꯣ ꯆꯥꯏꯌꯦ
ꯍꯥ ꯃꯤꯒꯤ ꯂꯥꯏꯐ ꯏꯁꯇꯥ꯭ꯏꯜꯒ ꯅꯨꯡꯉꯥꯏꯕꯅꯦ ꯍꯦꯟꯖꯥꯡꯒ ꯑꯃꯨꯛ ꯍꯥꯎꯔꯤꯅꯦꯕ ꯅꯪꯒꯤꯁꯦ ꯌꯥꯏꯀꯣ ꯃꯤꯒꯤ ꯂꯥꯏꯞ ꯁ꯭ꯇꯥꯜ
ꯅꯣꯏ ꯈꯠꯅꯤꯡꯉꯥꯏꯗꯤ ꯌꯥꯝ ꯂꯥꯏꯑꯦ
ꯑꯥ
ꯀꯅꯥ ꯀꯅꯥ ꯂꯩ
ꯅꯣꯏ ꯀꯔꯝ ꯀꯥꯟꯗ ꯀ꯭ꯂꯥꯁ ꯑꯃꯨꯛ ꯍꯧꯒꯤꯗꯣꯏꯅꯣ ꯅꯣꯏꯒꯤꯖꯦ
ꯑꯩꯈꯣꯏ ꯀ꯭ꯂꯥꯁ ꯂꯩꯇ꯭ꯔꯦ ꯑꯦ ꯀꯩꯅꯣ ꯑꯦꯛꯖꯥꯝ ꯊꯥꯅꯤꯡꯉꯥꯏ ꯂꯩꯕꯅꯦ
ꯑꯦꯛꯖꯥꯝ ꯊꯥꯔꯨ ꯖꯨꯂꯥꯏ ꯐꯥꯔꯁ ꯋꯤꯛꯇ
ꯖꯨꯂꯥꯏ ꯐꯥꯔꯁ ꯋꯤꯛ ꯉꯁꯤ ꯖꯨꯟ ꯑꯦꯛꯖꯥꯝ ꯑꯁ ꯑꯃꯨꯛꯀ ꯁꯨꯇꯤ ꯊꯥꯗꯣꯏꯅꯦꯕ ꯑꯣ ꯅꯣꯏꯒꯤꯁꯦ ꯍꯧꯖꯤꯛ ꯁꯨꯇꯤ ꯊꯥꯔꯤꯁꯦ ꯏꯁꯇꯥ ꯏꯁꯇ꯭ꯔꯗꯦ ꯂꯤꯁꯅꯦꯕ ꯑꯗꯨꯒ ꯑꯦꯛꯖꯥꯝꯁꯦ ꯌꯥꯝ ꯑꯦꯛꯖꯥꯝꯁꯦ ꯀꯨꯏꯗ꯭ꯔꯦꯅꯦ ꯑꯗꯨꯗꯤ ꯖꯨꯂꯥꯏ ꯐꯥꯔꯁ ꯋꯤꯛ ꯑꯣꯏꯔꯒꯗꯤ
ꯑꯁ ꯀꯨꯏꯗ꯭ꯔꯦ
ꯂꯥꯏꯔꯤꯛ ꯗꯤ ꯈꯔꯗꯤ ꯇꯧꯔꯝꯃꯅꯤꯀꯣ
ꯍꯥꯥ
ꯂꯥꯏꯔꯤꯛꯇꯤ ꯈꯔ ꯇꯧꯔꯝꯕꯅꯦ ꯃꯁꯇ꯭ꯔꯗ ꯄꯦꯄꯔ ꯀꯌꯥꯅꯣ ꯄꯦꯄꯔ ꯑꯅꯤ ꯈꯛꯇꯪ ꯂꯣ ꯑꯃ ꯈꯇꯪ
ꯄꯦꯄꯔ ꯍꯥꯏ
ꯄꯥꯔꯠ ꯄꯥꯔꯠ ꯋꯥꯟ ꯇꯨ ꯈꯥꯏꯕ꯭ꯔꯥ
ꯑꯥ ꯂꯩꯌꯦ
ꯅꯪ ꯄꯣꯜ ꯁꯥꯏꯟ ꯄꯣ
ꯅꯠꯇꯦ ꯏꯪꯂꯤꯁꯅꯦꯕꯀꯣ ꯑꯗꯣ ꯏꯪꯂꯤꯁꯁꯨ ꯗ꯭ꯔꯃꯥ ꯂꯩꯌꯦ ꯄꯣꯏꯇ꯭ꯔꯤ ꯂꯩꯌꯦ ꯑꯗꯨꯒ ꯀ꯭ꯔꯤꯇꯤꯁꯤ ꯑꯦꯛꯖꯝ ꯂꯩꯌꯦꯗꯅꯥ ꯑꯗꯨꯝ ꯄꯥꯔꯠ
ꯎꯝ
ꯗꯨꯒꯤ ꯑꯃꯨꯛꯀꯥ ꯖꯦꯅꯔꯤꯛꯅ ꯀꯩꯅꯣ ꯍ꯭ꯌꯨꯃꯦꯟ ꯔꯥꯏꯠꯁ ꯂꯧꯕ
ꯑꯩꯗꯤ ꯃꯥꯁꯇꯔ ꯀꯥꯗꯕꯅꯤꯅ ꯈꯪꯗ꯭ꯔꯦ ꯃꯤꯗꯤ ꯏꯪꯂꯤꯁ ꯏꯪꯂꯤꯁꯀ ꯂꯧꯔꯕꯅꯤꯅ ꯌꯥꯝ ꯅꯩꯔꯝ ꯃꯥꯅꯦ ꯏꯈꯣꯏꯒꯤ
ꯏꯪꯂꯤꯁ ꯂꯣꯟꯒꯗꯕ ꯃꯥꯟꯕ꯭ꯔꯣ ꯏꯪꯂꯤꯁ ꯑꯣꯅꯔꯁ ꯍꯥꯏꯔꯒ ꯏꯪꯂꯤꯁ ꯂꯣꯟꯗꯦ ꯀꯩꯅꯣ
ꯂꯣꯟꯗ꯭ꯔꯖꯨ ꯔꯨꯜꯖꯨ ꯈꯪꯉꯗꯤ ꯌꯥꯔꯦꯗꯅꯥ ꯅꯪ ꯏꯁ ꯁꯤ ꯖꯤ ꯑꯦꯜ ꯗꯣ ꯑꯦꯄ꯭ꯂꯥꯏ ꯇꯧꯕ꯭ꯔꯥ
ꯀꯩꯅꯣ ꯑꯃꯗꯣ ꯅꯨꯄꯥ ꯑꯃꯅ ꯇꯧꯕꯤꯒꯦ ꯍꯥꯏꯔꯒ ꯍꯥꯏꯁꯨ ꯍꯥꯏꯔꯛꯇꯦ ꯑꯃꯨꯛꯀ
ꯅꯪ ꯅꯊꯟꯗ ꯇꯧꯒꯗꯕꯅꯤꯅꯦ ꯑꯦ ꯅꯥ ꯃꯤꯒꯤ ꯃꯍꯨꯠ ꯇꯧꯕ ꯌꯥꯗ꯭ꯔꯕꯅꯦ ꯑꯗꯤ ꯂꯥꯏꯚ ꯐꯣꯇꯣꯒ ꯀꯥꯞꯄꯅꯦꯕꯀꯣ ꯅꯪꯒꯤ ꯑꯥ
ꯑꯩ ꯑꯩꯒꯤꯗꯣ ꯂꯣꯏꯔꯦꯕꯀꯣ ꯂꯥꯁ ꯌꯥꯔꯁꯨ ꯔꯦꯖꯤꯁꯇ꯭ꯔꯦꯁꯟ ꯇꯧꯋꯦꯕꯥ ꯑꯩꯗꯣ
ꯑꯥ
ꯑꯗꯨꯒꯤ ꯔꯦꯖꯤꯁꯇ꯭ꯔꯦꯁꯟꯒꯤ ꯅꯝꯕꯔꯒꯨꯝꯕꯗꯤ ꯂꯩꯌꯦꯕꯥ ꯅꯍꯥꯟꯗꯣ ꯇꯧꯕꯅꯦꯕꯀꯣ ꯑꯗꯣ ꯑꯩꯒꯤꯗꯣ ꯑꯣ ꯇꯤ ꯑꯥꯔꯒ ꯀꯩꯅꯣ ꯑꯗꯥꯔꯗꯨꯣ ꯀꯟꯅꯦꯛ ꯇꯧꯋꯣ ꯍꯥꯏꯅ ꯊꯣꯛꯄ
ꯑꯥ ꯁꯨꯝ ꯑꯥꯙꯔꯒꯤ ꯑꯥꯙꯔ ꯅꯝꯕꯔꯗꯨ ꯁꯨꯝ ꯑꯙꯔ ꯅꯝꯕꯔꯗꯣ ꯆꯪꯉꯦ ꯗꯅꯥ ꯅꯪ ꯑꯣ ꯇꯤ ꯄꯤ ꯂꯧꯒꯗꯕ ꯑꯗꯨ ꯈꯛꯇꯅꯦ
ꯑꯗꯨ ꯀꯩꯅꯣ ꯑꯣ ꯇꯤ ꯑꯥꯔ ꯂꯧꯋꯣ ꯍꯥꯏꯕꯗꯣ
ꯎꯝ
ꯑꯦꯞꯁ ꯑꯃꯨꯛ ꯗꯥꯎꯟꯂꯣꯗ ꯇꯧꯗꯣꯏꯕ ꯑꯩ ꯈꯪꯗꯕꯒꯤ ꯃꯥ ꯁꯦꯝꯕꯤꯒꯦ ꯑꯩꯃꯨꯛ ꯁꯦꯝꯕꯤꯌꯦ ꯍꯥꯏꯔꯒ ꯁꯦꯝꯁꯨ ꯁꯦꯝꯃꯛꯇꯦ
ꯉꯟꯅ ꯍꯥꯏꯕ ꯌꯥꯗ꯭ꯔꯣ
ꯂꯥꯁ ꯁꯤꯌꯥꯔꯒꯤꯅꯣ ꯁꯤ ꯍꯩꯁ ꯑꯦꯜꯗꯣ ꯑꯗꯨꯒꯤ ꯑꯦꯃꯤꯀꯥꯔꯗꯤ ꯂꯩꯔꯦꯕꯀꯣ ꯑꯩꯗꯣ ꯊꯥꯕ ꯆꯠꯇꯦꯕꯥ
ꯁꯦꯟꯇꯔꯗꯣ ꯌꯥꯝ ꯀꯩꯅꯣ ꯂꯥꯞꯄꯒꯤ
ꯏꯪꯂꯤꯁ ꯈꯪꯉꯗꯤ ꯑꯦꯁ ꯑꯦꯁ ꯁꯤꯒꯤꯗꯤ ꯌꯥꯝ ꯂꯥꯏꯕꯅꯦ ꯏꯪꯂꯤꯁ ꯀꯥ ꯔꯤꯖꯅꯤꯡꯒꯗꯤ ꯑꯗꯨꯝ ꯈꯪꯒꯅꯦꯕꯥ ꯈꯔ ꯌꯦꯡꯉꯗꯤ ꯑꯩꯗꯤ ꯏꯪꯂꯤꯁꯁꯨ ꯈꯪꯗꯦ ꯂꯩꯁꯨ ꯈꯪꯗꯦ ꯖꯤꯀꯦꯁꯨ ꯈꯪꯗꯦ ꯔꯤꯖꯅꯤꯡꯁꯨ ꯑꯗꯨꯝ ꯁꯣꯜꯂꯦ ꯑꯗꯨꯒꯤ ꯌꯥꯇ꯭ꯔꯦ
ꯑꯁ ꯈꯪꯗꯦ ꯍꯥꯏꯔꯨꯅꯨ ꯅꯣꯏ ꯈꯪꯕꯅꯦ ꯅꯣꯏ ꯅꯍꯥꯟ ꯀꯩꯅꯣ ꯀꯣꯆꯤꯡ ꯂꯧꯔꯤꯗꯨꯗꯤ
ꯈꯪꯗꯦ ꯈꯪꯗꯦ ꯀꯣꯆꯤꯡꯗꯣ ꯑꯥ ꯈꯪꯅꯕ ꯂꯧꯕ ꯅꯠꯇꯦ
ꯎꯍꯨꯝ ꯍꯨꯝ ꯍꯨꯝ
ꯁꯨꯝ ꯃꯤꯡ ꯃꯤꯡ ꯈꯛꯇ ꯇꯝꯕꯅꯦ ꯀꯩꯝ ꯈꯪꯗꯦ
ꯏꯁ
ꯃꯦꯁꯁꯨ ꯈꯪꯗꯦ ꯗꯥꯏꯔꯦꯛ ꯀ꯭ꯂꯥꯁ ꯇꯦꯟꯗ ꯇꯥꯛꯑꯒ ꯀ꯭ꯂꯥꯁ ꯏꯂꯚꯦꯟ ꯇꯨꯋꯦꯞ ꯑꯃꯨꯛ ꯇꯥꯛꯇ꯭ꯔꯦ ꯃꯦꯁꯁꯨ ꯗ꯭ꯔꯦ ꯑꯗꯨꯗꯒꯤ ꯃꯦꯁꯨ ꯌꯥꯝ ꯂꯨꯕ ꯍꯥꯏꯇꯥꯔꯦ
ꯑꯗꯨꯅꯦ ꯈꯪꯗ꯭ꯔꯦ ꯑꯩ ꯍꯧꯖꯤꯛ ꯈꯪꯉꯔꯤꯁꯦ ꯄ꯭ꯂꯥꯁ ꯃꯥꯏꯅꯁꯇ ꯀꯩꯅꯣ ꯈꯠꯇ ꯑꯣꯏꯔꯝꯒꯅꯤ
ꯑꯗꯨꯁꯨ ꯈꯪꯗ꯭ꯔꯤꯅꯦ ꯑꯗꯨꯁꯨ ꯈꯪꯗ꯭ꯔꯤ ꯍꯥꯏꯗꯤ
ꯑꯦꯜ ꯁꯤ ꯑꯦꯝꯒꯨꯝꯕꯁꯨ ꯈꯟꯗ꯭ꯔꯦ ꯍꯧꯖꯤꯛ
ꯑꯦ ꯃꯁꯇꯔ ꯂꯣꯏꯔꯗꯤ ꯑꯪꯒ꯭ꯔꯦꯖꯨꯋꯠꯀꯤ ꯀꯣꯛꯀ ꯃꯁꯇꯔ ꯀꯣꯛꯀ ꯃꯥꯟ ꯗꯕꯅꯦ
ꯈꯪꯗꯦ ꯃꯁꯇꯔ ꯇꯧꯔꯒ ꯑꯗꯨꯝ ꯌꯥꯝ ꯄꯪꯡꯉꯦ ꯁꯤꯡꯗꯦ
ꯅꯠꯇꯦ ꯅꯪꯅꯗꯤ ꯑꯗꯨ ꯈꯪꯉꯣꯏꯕꯀꯣ ꯅꯪꯅꯗꯤ ꯈꯪꯉꯣꯏ ꯑꯩꯈꯣꯏꯅ ꯅꯪ ꯇꯝꯗ꯭ꯔꯗꯤ ꯑ ꯇꯝꯕꯒ ꯇꯝꯗ꯭ꯔꯕꯒ ꯌꯥꯝ ꯈꯦꯠꯅꯕꯅꯦꯕ ꯇꯝꯗꯕ ꯃꯤꯗꯤ ꯁꯨꯈꯪ ꯈꯪꯉꯣꯏꯕ ꯍꯥꯏꯗꯤ ꯇꯝꯕ ꯃꯤꯅꯗꯤ ꯈꯪꯉꯣꯏꯕ ꯅꯪꯅ ꯑꯩ ꯁꯤꯐꯥꯎ ꯈꯪꯉꯦ ꯍꯥꯏꯕꯗꯣ ꯅꯪꯗꯤ ꯈꯪꯉꯣꯏ ꯗꯤꯐ꯭ꯔꯦꯟꯁ ꯑꯗꯨꯝ ꯂꯩꯕꯅꯦ
ꯌꯦꯡꯕ ꯇꯥꯔꯦꯗꯅ ꯑꯗꯨꯗꯤ
ꯎꯝ
ꯃꯥꯁꯇꯔ ꯂꯣꯏꯔꯒ ꯈꯪꯅꯤ
ꯃꯥꯁꯇꯔꯕꯨ ꯂꯣꯏꯔꯗꯤ ꯌꯥꯔꯦꯗ
ꯑꯁ ꯍꯧꯖꯤꯛꯀꯥꯟꯗꯤ ꯃꯥꯁꯇꯔ ꯂꯣꯏꯔꯁꯨ ꯃꯥꯁꯇꯔ ꯂꯣꯏꯔꯁꯨ ꯀꯔꯤꯝꯁꯨ ꯀꯥꯟꯅꯗ꯭ꯔꯦ
ꯀꯥꯟꯅꯕꯅꯤꯍꯦ ꯃꯥꯁꯇꯔ ꯀꯣꯛ ꯍꯥꯏꯁꯤꯗꯤ ꯈꯦꯠꯅꯕꯅꯤꯍꯦ ꯅꯪ ꯈꯪꯗꯕꯩꯅꯦ ꯑꯩꯈꯣꯏ ꯇꯝꯗꯕ ꯀꯥꯡꯕꯨꯅ ꯈꯪꯉꯦꯕꯀꯣ
ꯑꯗꯨꯒꯤ
ꯀꯦꯃꯤꯁꯇ꯭ꯔꯤ ꯀꯌꯥꯡ ꯀꯦꯃꯤꯁꯇ꯭ꯔꯤ ꯍꯥꯏꯔꯣ
ꯄꯤꯍꯩꯁꯗꯤ ꯄꯤꯍꯩꯁ ꯃꯤꯁꯨ ꯌꯥꯝꯈ꯭ꯔꯦꯕ ꯍꯧꯖꯤꯛꯇꯤ ꯑꯗꯨꯒꯤꯀꯣ ꯃꯁꯇꯔꯒꯨꯝꯕ ꯑꯗꯨ ꯀ꯭ꯋꯥꯂꯤꯐꯤꯀꯦꯁꯟꯒꯨꯝꯕꯗꯣ ꯈꯔ ꯀꯩꯅꯣ ꯇꯧꯈ꯭ꯔꯦ
ꯌꯥꯝꯅ ꯂꯨꯅ ꯈꯟꯗ꯭ꯔꯦꯕ ꯃꯤꯁꯤꯡꯗꯣ
ꯅꯣꯏꯗꯤ ꯀꯣꯛ ꯑꯗꯨꯝ ꯌꯥꯕꯅꯤꯅ ꯌꯥꯅꯕ ꯑꯗꯨꯝ ꯂꯛꯀꯅꯤꯗ ꯅꯣꯏꯒꯤꯗꯤ
ꯀꯣꯛ ꯕꯦꯔꯥ ꯇꯧꯕ ꯍꯧꯔꯦ ꯀꯩꯅꯣ ꯍꯧꯖꯤꯛ ꯄꯥꯔꯤꯕ ꯍꯧꯖꯤꯛ ꯄꯥꯔꯤꯕ ꯋꯥꯔꯗ ꯃꯤꯅꯤꯡ ꯈꯪꯈ꯭ꯔꯕꯗꯣ ꯑꯃꯨꯛ ꯀꯩꯅꯣ ꯂꯥꯏꯔꯤꯛ ꯑꯃꯗ ꯊꯦꯡꯅꯔꯗꯤ ꯑꯃꯨꯛ ꯀꯥꯎꯋꯦꯕ
ꯑꯗꯨꯁꯨꯅꯦ ꯑꯩ ꯗꯤꯛꯁꯅꯥꯔꯤ ꯋꯥꯔꯗ ꯃꯤꯅꯤꯡꯗꯣ ꯄꯥꯔꯒꯖꯨ ꯁꯨꯛꯈꯪ ꯈꯪꯗꯦ ꯍꯩꯇꯦ ꯂꯥꯏꯔꯤꯛꯄꯨꯗꯤ ꯄꯨꯔꯥ ꯖꯦꯔꯣꯅꯤ ꯋꯥꯊꯤꯗꯗꯤ ꯍꯣꯏ ꯍꯟꯗ꯭ꯔꯦꯗ ꯃꯅꯨꯡꯗ ꯅꯥꯏꯟꯇꯤ ꯅꯥꯏꯟ ꯐꯪꯕ ꯌꯥꯏꯀꯣ ꯍ ꯍꯤ ꯋꯥꯊꯤ ꯋꯥꯔꯦꯝ ꯇꯧꯕꯗꯣ ꯑꯗꯨꯒꯤꯅꯤ ꯒꯤ ꯃꯥꯛ ꯋꯥꯡꯕꯅꯤ ꯑꯇꯩꯒꯤꯗꯤ ꯈꯪ
ꯑꯗꯨꯅꯦ ꯑꯗꯨꯅꯦ ꯑꯩꯈꯣꯏꯁꯨꯅꯦ ꯃꯤ ꯋꯥ ꯉꯥꯡꯕ ꯀꯔꯤꯒꯨꯝꯕ ꯁꯤꯡꯖꯨ ꯆꯥꯕ ꯁꯤꯡꯖꯨꯒꯤ ꯃꯊꯦꯜ ꯈꯪꯟꯕ ꯑꯗꯨ ꯃꯇꯝꯗꯗꯤ ꯌꯥꯝ ꯀꯣꯛꯁꯦ ꯌꯥꯝ ꯋꯥꯡꯕ
ꯅꯆꯤꯟ ꯊꯤꯒꯅꯨ ꯑꯗꯨꯁꯨ ꯍꯥꯏꯌꯦ ꯍꯥꯏꯌꯦ ꯂꯩꯔꯤꯛ ꯁꯨ ꯍꯩꯌꯦ ꯒ꯭ꯌꯥꯟꯁꯨ ꯇꯥꯏꯌꯦ ꯃꯔꯝꯁꯨ ꯑꯣꯛꯑꯦ
ꯅꯣꯛꯅꯤꯡꯉꯦꯍꯦ
ꯉꯝꯃꯦꯍꯦ ꯆꯨꯝꯕꯨ ꯆꯨꯝꯗ꯭ꯔꯣ ꯆꯨꯝꯃꯗꯤ ꯃꯤ ꯑꯦ ꯋꯥ ꯉꯥꯡ ꯀꯥꯟꯗ ꯆꯨꯝꯃꯗꯤ ꯑꯗꯨꯝ ꯅꯣꯏ ꯍꯥꯏꯕꯅꯦ ꯅꯪ ꯅꯣꯏꯗꯣ
ꯑꯁ ꯅꯪ ꯅꯪꯒꯤ ꯋꯥꯁꯤꯗꯤꯀꯣ ꯀꯩꯅꯣ ꯑꯣꯏꯔꯝꯒꯅꯤ
ꯔꯤ ꯍꯥꯏꯕ꯭ꯔꯥ ꯄꯥꯞꯄꯨꯅꯤꯀꯣ ꯄꯥꯞ ꯄꯨꯅꯤꯀꯣ ꯑꯁꯦꯡꯕ ꯋꯥ ꯉꯥꯡꯉꯣ
ꯄꯨꯔꯣꯏ ꯄꯨꯔꯣꯏ ꯎꯝ ꯉꯁꯤꯗꯤ ꯀ ꯆꯠꯀꯅꯤ ꯑꯃꯨꯛ
ꯆꯠꯂꯣꯏ ꯂꯩꯒꯅꯤ ꯌꯨꯝꯗ
ꯅꯣꯏꯗꯤ ꯉꯔꯥꯡꯗꯤ ꯌꯥꯝ ꯅꯨꯡꯉꯥꯏꯅ ꯀꯣꯏꯕꯗꯣ ꯎꯔꯦ ꯁ꯭ꯇꯦꯇꯁꯇ ꯀꯣꯏꯕ ꯖꯒꯥ ꯌꯥꯝ ꯅꯛꯄꯅꯤꯅ ꯌꯥꯝꯅ ꯑꯥ ꯐꯩ ꯑꯩꯈꯣꯏꯗꯤ ꯂꯩꯁꯨ ꯂꯩꯇꯦ
ꯈꯣꯏꯁꯨ ꯅꯣꯏꯒꯤ ꯀꯩꯅꯣꯗ ꯅꯣꯏꯒꯤ ꯅꯣꯏꯒꯤ ꯁꯦꯟꯇꯔ ꯑꯃ ꯂꯩꯕꯅꯤꯅ
ꯂꯩꯥꯇꯦ ꯂꯩꯥꯇꯦ ꯆꯪ ꯑꯗꯨꯒ ꯇꯜꯂꯦ ꯃꯤꯁꯤꯡꯗꯣ ꯍꯥꯟꯅꯒ ꯍꯟꯗꯛꯀ ꯈꯦꯠꯅꯈ꯭ꯔꯦ ꯑꯗꯩ ꯃꯤ ꯑꯅꯧꯕꯖꯨ ꯑꯃꯨꯛ ꯂꯥꯛꯈ꯭ꯔꯦ ꯑꯩꯖꯨ ꯑꯩꯁꯨ ꯆꯪꯕ ꯇꯟꯒ꯭ꯔꯦꯕꯀꯣ ꯍꯟꯗꯛꯇꯤ ꯆꯪꯗꯕꯖꯨ ꯀꯨꯏꯒ꯭ꯔꯝꯅꯤꯅ ꯃꯤ ꯑꯅꯧꯕꯖꯨ ꯈꯔ ꯃꯨꯛ ꯂꯩꯔꯦꯕ ꯑꯗꯨ ꯇꯜ ꯂꯦ ꯗꯣ ꯍꯥ ꯑꯁ ꯍꯩꯅꯧ ꯑꯍꯥꯎꯕ ꯑꯝ ꯂꯩꯕꯗꯣ ꯃꯅꯨꯡꯗ ꯈꯪ ꯑꯥ ꯅꯪ ꯍꯥꯟꯅ ꯇꯦꯁ ꯇꯧꯕ꯭ꯔꯥ ꯑꯗꯨꯗꯣ ꯉꯔꯥꯡ ꯅꯍꯥꯟ ꯍꯦꯀꯦꯟ ꯆꯪꯉꯦ ꯑꯗ ꯈꯔ ꯍꯦꯛꯑꯦ ꯑꯁ ꯈꯨꯍꯥꯎꯖꯤꯗꯤ
ꯑꯩ ꯆꯥꯕ ꯐꯪꯗ꯭ꯔꯤꯌꯦ ꯅꯣꯏ ꯑꯗꯨꯝ ꯍꯥꯏꯕꯗꯣ
ꯑꯗꯨ ꯅꯣ ꯆꯥꯕ ꯐꯪꯗ꯭ꯔꯣ ꯃꯃꯥꯡ ꯆꯍꯤꯗ ꯎꯝ ꯅꯪ ꯅꯥꯎꯄꯥꯗꯤ ꯐꯖꯟ ꯆꯥꯈꯤꯕꯒꯨꯝ ꯇꯧꯋꯦ ꯍꯥꯎꯗꯤ ꯍꯥꯎꯕꯅꯤꯗꯣ ꯇꯤꯟꯖꯨ ꯆꯥꯗꯦ